ꯑꯥꯎ ꯆꯥꯛ ꯆꯥꯔꯕ ꯀꯃꯥꯏꯅ ꯇꯧꯔꯒꯦ
ꯆꯥꯛ ꯆꯥꯗ꯭ꯔꯤꯗ ꯑꯩ ꯍꯛꯆꯥꯡ ꯁꯥꯟꯅꯔꯝꯕꯅꯤ ꯂꯣꯏꯗ ꯉꯥꯏꯔꯤ ꯍꯧꯖꯤꯛ ꯍꯨꯃꯥꯡꯕꯨ ꯍꯟꯖꯤꯟꯗ꯭ꯔꯤ ꯍꯨꯃꯥꯡ ꯑꯣꯔꯣ ꯔꯣ ꯇꯥꯔꯤ ꯉꯔꯥꯡꯖꯨ ꯁꯥꯟꯅꯍꯧꯗꯕ ꯉꯔꯥꯡꯖꯨ ꯁꯥꯟꯅꯍꯧꯗꯕ ꯑꯗꯨꯒꯤ ꯅꯨꯡꯉꯥꯏꯇ꯭ꯔꯕ ꯏꯁꯥꯖꯦ ꯑꯩ ꯉꯁꯤꯗꯤ ꯊꯦꯡꯉꯖꯨ ꯊꯦꯡꯅ ꯁꯥꯟꯅꯔꯒꯦꯅ ꯊꯕꯛꯁꯨ ꯈꯔ ꯊꯦꯡꯗꯣꯛꯈ꯭ꯔꯕ ꯊꯕꯛ ꯁꯨꯕ ꯃꯌꯥꯝꯗꯨꯖꯨ ꯃꯣꯏꯒꯤꯕꯨ ꯇꯧꯒꯗ꯭ꯔꯥ ꯑꯃꯕꯨ ꯇꯧꯒꯗ꯭ꯔꯥ ꯇꯧ ꯂꯩꯔꯤꯉꯩꯗ ꯊꯦꯡꯉꯕ
ꯃꯣꯏ ꯀꯩꯀꯩ ꯇꯧꯔꯤꯅꯣ ꯉꯁꯤꯗꯤ
ꯃꯣꯏ ꯌꯣꯠ ꯌꯣꯠ ꯄꯨꯂꯝꯕꯗꯣ ꯉꯁꯤ ꯄꯨꯔꯥ ꯀꯝꯄ꯭ꯂꯤꯠ ꯂꯣꯏꯁꯤꯜꯂꯦ ꯍꯌꯦꯡ ꯍꯩꯔꯅꯤ ꯑꯌꯨꯛꯇ ꯁꯤꯃꯦꯟꯗꯨ ꯑꯥ ꯁꯤꯃꯦꯟꯗꯤ ꯂꯥꯛꯑꯒꯅꯦ ꯅꯨꯡ ꯂꯥꯛꯇꯦ ꯐꯠꯇꯕ ꯉꯁꯤꯗꯣ ꯁꯤꯃꯦꯟꯗꯨ ꯅꯨꯡꯗꯥꯡ ꯋꯥꯏꯔꯝꯗ ꯂꯥꯛꯑꯝꯃꯦꯕ ꯅꯨꯡ ꯂꯥꯛꯇ꯭ꯔꯤꯕ ꯅꯨꯡ ꯋꯥꯠꯄ ꯍꯌꯦꯡꯗ ꯍꯩꯗꯧ ꯃꯥꯜꯂꯦ
ꯎꯝꯆꯥꯛ ꯆꯥꯑꯒ ꯁꯥꯏꯕ ꯍꯨꯃꯥꯡ ꯑꯣꯔ ꯑꯣꯔ ꯇꯥꯏ ꯉꯁꯤ
ꯀꯩ ꯏꯟꯁꯥꯡ ꯆꯥꯔꯕ
ꯆꯥꯛ ꯆꯥꯗꯦ ꯆꯥꯛꯄꯨꯗꯤ ꯂꯣꯏꯔꯦ ꯈꯥꯃꯦꯟ ꯄꯥꯔꯃꯁꯤꯀ ꯏꯔꯣꯜꯂꯦ ꯑꯗꯨꯒ ꯀꯥꯔꯣꯠ ꯑꯈꯥꯕꯤ ꯑꯃ ꯉꯧꯔꯦ ꯑꯩꯈꯣꯏ ꯕꯥ ꯍꯜꯂꯛꯇ꯭ꯔꯤꯕ ꯃꯥ ꯍꯜꯂꯛꯄ ꯉꯥꯏꯔ ꯆꯥꯔꯒꯦ ꯇꯧꯕ
ꯎꯝ ꯍꯣꯏ ꯉꯥꯏꯕꯤꯔꯝꯑꯣ ꯉꯥꯏꯕꯤꯕꯅꯤꯗ ꯄꯨꯟꯅ ꯆꯥꯕꯅ ꯅꯨꯡꯉꯥꯏꯕꯅꯤ
ꯑꯗꯨꯅꯦ ꯉꯁꯥꯏꯁꯨ ꯆꯥꯛ ꯆꯥꯗꯦ ꯑꯗꯨꯁꯨ ꯀꯩꯁꯨ ꯂꯥꯝꯕ ꯑꯣꯏꯗꯦ ꯉꯁꯤ ꯀꯩꯀꯩꯅꯣ ꯈꯪꯗꯦ ꯊꯕꯛ ꯆꯠꯈꯤꯕꯩꯔ ꯀꯩꯅꯣ
ꯃꯥꯅꯦ ꯈꯣꯏꯖꯨ ꯏꯕꯨꯡꯉꯣꯅ ꯆꯥꯛꯇꯤ ꯊꯣꯡꯒꯔꯦ ꯏꯟꯖꯥꯡ ꯀꯩꯀꯥ ꯊꯣꯡꯗꯧ ꯋꯥꯠꯂꯤ ꯍꯟꯖꯥꯡ ꯀꯩ ꯊꯣꯡꯗꯣꯏꯅꯣ ꯈꯪꯗꯦ ꯑꯈꯣꯏꯗꯥꯒ ꯉꯁꯥꯏ ꯑꯩꯈꯣꯏ ꯏꯇꯩꯃꯒ ꯆꯠꯂꯨꯕꯗ ꯊꯥꯡꯖꯤꯡ ꯑꯆꯧꯕ ꯑꯃꯗꯤ ꯂꯩꯔꯛꯄꯅꯤ ꯏꯟꯖꯥꯡ ꯅꯥꯄꯤ ꯈꯔꯒ ꯀꯩꯀꯩ ꯊꯣꯡꯗꯣꯏꯅꯣ ꯈꯪꯗꯦ
ꯌꯦꯟꯗꯤ ꯐꯨꯠꯇ꯭ꯔꯥꯕ ꯃꯥꯒꯤꯗꯤ
ꯗꯥꯗꯥ ꯊꯣꯛꯄꯗꯨ ꯂꯩꯔꯛꯇꯣꯏ ꯑꯣꯏꯔꯝꯒꯅꯤ ꯑꯈꯣꯏꯗꯥ ꯊꯣꯛꯇꯣꯏ ꯇꯧꯔꯤ ꯌꯦꯟ ꯑꯗꯨ ꯆꯥꯏꯁꯦ ꯍꯧꯖꯤꯛꯇꯁꯨ ꯅꯣꯏꯒꯤ ꯃꯤꯒꯤ ꯑꯃ ꯅꯣꯏꯒꯤ ꯊ꯭ꯔꯤ ꯑꯦꯛꯁ ꯅꯠꯇꯕ ꯑꯃ ꯑꯅꯧꯕ ꯀꯩꯅꯣ ꯑꯃ ꯊꯣꯛꯄꯔꯣ ꯌꯥꯝ ꯀꯟ ꯁꯥꯗꯗꯤ ꯑꯃ ꯊꯣꯛꯄꯗꯣ ꯊ꯭ꯔꯤ ꯑꯦꯛꯁꯇ ꯀꯥꯏ ꯒ꯭ꯌꯥꯟ ꯇꯥꯗꯦ ꯑꯗꯨꯒꯨꯝꯕꯗꯣ ꯍꯧꯖꯤꯛꯇ ꯑꯅꯤ ꯐꯨꯠꯂ ꯆꯥꯒꯔꯕꯅꯤ ꯌꯦꯔꯨꯝ ꯑꯅꯤ ꯊꯥꯛꯆꯜꯂꯒ ꯑꯗꯩ ꯂꯣꯏꯒ ꯁꯤꯡꯖꯨꯒ ꯑꯃꯨꯛ ꯆꯥꯒꯔꯕꯅꯤ ꯄꯨꯛ ꯆꯥ ꯆꯥꯏ ꯃꯦꯟ ꯑꯃ ꯇꯥꯗꯦ ꯑꯗꯨ ꯍꯦꯛ ꯆꯥ ꯂꯣꯏꯕꯒ ꯍꯩ ꯑꯃꯨꯛ ꯆꯥꯒꯦ ꯌꯦ ꯉꯍꯥꯛ ꯉꯥꯍꯥꯛ ꯉꯥꯍꯥꯛ ꯉꯥꯍꯥꯛ ꯀꯥꯟꯅꯔꯒ ꯆꯥꯕ ꯑꯣꯏꯗꯤ ꯐꯕ ꯃꯅꯝ ꯃꯅꯝ ꯃꯅꯝ ꯃꯅꯝ ꯄꯨꯡꯆꯥꯥ ꯆꯥꯥꯁꯜꯂꯦ ꯍꯥꯏꯕ ꯐꯩ ꯈꯪꯗꯦ ꯐꯠꯇꯦ ꯈꯪꯗꯦ ꯃꯦꯅ ꯑꯃ ꯇꯥꯄꯣꯠꯇꯦ ꯍꯥꯏꯕꯗꯨ ꯂꯧꯔꯗꯤ ꯐꯩꯗꯅ ꯍꯩꯗꯨꯗꯤ ꯉꯥꯏꯍꯥꯛ ꯂꯩꯏꯔꯒ ꯃꯤꯅꯤꯠ ꯃꯉꯥ ꯑꯃ ꯇꯔꯥ ꯑꯃ ꯀꯥꯟꯅꯔ ꯆꯥꯔꯗꯤ ꯐꯩꯗꯅ ꯌꯦꯔꯨꯝꯒ ꯃꯦꯒꯤꯒ ꯆꯥ ꯂꯣꯏꯔꯒ ꯍꯩ ꯆꯥꯁꯟꯕꯗꯨ ꯀꯩ ꯐꯔꯝꯒꯗꯣꯏꯅꯣ
ꯑꯉꯥꯡꯅꯤꯅ ꯄꯨꯡꯆꯥ ꯆꯥꯅꯤꯡꯒꯅꯤ ꯇꯧꯔꯤꯅꯦ ꯑꯗꯨꯕꯨꯗꯤ
ꯍꯣꯏꯅꯦ ꯑꯗꯨ ꯑꯣꯏꯔꯒꯁꯨ ꯉꯥꯏꯍꯥꯛꯇꯪ ꯀꯥꯟꯅꯕꯗꯤ ꯌꯥꯏꯗꯅ
ꯅꯪꯒꯤ ꯑꯗꯨ ꯍꯣꯏꯁꯨ ꯑꯗꯨ ꯑꯗꯨ ꯑꯣꯏꯕꯨꯗꯤ ꯍꯥꯏꯕꯅꯤ ꯑꯗꯨꯒꯨꯝꯕꯁꯨ ꯑꯃꯨꯛ ꯍꯥꯏꯕꯖꯦ ꯌꯥꯝ ꯁꯥꯎꯅꯤꯡꯉꯖꯦ
ꯑꯗꯨ ꯑꯣꯏꯔꯁꯨ ꯑꯍꯥ ꯑꯍꯥ ꯍ
ꯑꯗꯨꯒꯨꯝꯕꯁꯨꯡ
ꯇꯧꯏꯉꯣꯁꯨꯝ ꯀꯥ ꯍꯥꯏꯕꯗꯣ ꯇꯧꯋꯤꯒꯨꯝꯕ ꯁꯨꯝ ꯀꯥꯏꯅ ꯑꯁ ꯑꯩꯈꯣꯏ ꯃꯩꯇꯩꯒꯤ ꯂꯣꯟꯁꯤꯡꯁꯤꯐꯥꯥꯥꯕꯨꯕ ꯎꯝ ꯅꯪ ꯃꯇꯣꯏꯅꯔ ꯀꯥꯏꯅ ꯍꯥꯏꯔꯤꯁꯤꯕꯨ ꯍꯅꯨ ꯍꯅꯥ ꯑꯍꯜ ꯂꯃꯟꯟꯅꯗꯤ ꯌꯥꯝ ꯁꯤꯖꯤꯟꯅꯕ ꯋꯥꯠ ꯋꯥꯍꯩ ꯋꯥꯇꯥꯅꯤ ꯅꯪꯅꯒ ꯍꯌꯦꯡ ꯑꯍꯟ ꯑꯣꯏꯔꯒ ꯁꯤꯖꯤꯟꯅꯔꯛꯇꯣꯏ ꯌꯥꯝ ꯃꯥꯜꯂ ꯑꯗꯨꯗꯣ
ꯎꯝ
ꯀꯩꯗꯧꯔꯦ ꯇꯨꯃꯤꯟ ꯂꯩꯔꯗꯤ
ꯀꯁ ꯇꯧꯗꯦꯗ ꯍꯨꯃꯥꯡ ꯁꯥꯎꯨꯕ ꯑꯩꯁꯦ ꯋꯥꯛꯀꯤꯡ ꯆꯠꯂꯨꯕ
ꯑꯁ ꯅꯪꯅ ꯁꯥ ꯊꯧꯕꯗꯨꯗ ꯍꯦꯜꯂꯤꯅꯤꯅꯦ ꯑꯩꯗꯤ ꯐꯨꯔꯤꯠꯀꯁꯦ ꯄꯨꯂꯞ ꯂꯨꯞꯄꯤꯅꯤ ꯂꯥꯏꯕꯛꯇꯒꯤ ꯇꯣꯞ ꯇꯣꯞ ꯇꯣꯞ ꯇꯣꯞꯅꯦ ꯇꯥꯏꯁꯦ
ꯅꯪ ꯉꯥꯏꯍꯥꯛꯇꯪ ꯋꯥꯔꯤ ꯁꯥꯟꯅꯅ ꯂꯩꯍꯧꯔꯒꯦꯔꯥ ꯅꯪ ꯉꯥꯛꯇꯪ ꯉꯥꯡꯑꯒ ꯍꯧꯔꯛꯒꯦ ꯕꯕ
ꯍꯥ ꯅꯪꯁꯨ ꯈꯔ ꯈꯔ ꯉꯥꯡꯉꯛ ꯀꯩꯅꯣ ꯋꯥꯔꯤ ꯁꯥꯟꯅꯕ ꯑꯩ ꯏꯇꯣꯝ ꯉꯥꯡꯉꯒ ꯀꯩ ꯅꯨꯡꯉꯥꯏꯗꯣꯏꯅꯣ
ꯃꯤꯅ ꯋꯥꯕ ꯉꯥꯡ ꯊꯥꯖꯤꯜꯂꯛꯀꯅꯦꯕ ꯀꯩ ꯍꯥꯏꯅꯣ ꯈꯪꯗꯦ
ꯇꯔꯒꯦ ꯍꯥꯏꯔꯣ
ꯍꯥꯏꯗꯤ ꯍꯥꯏ ꯌꯥꯝ ꯒ꯭ꯌꯥꯟ ꯇꯥꯕ ꯀꯩꯅꯣꯅꯦ ꯑꯣꯏꯗꯣꯏꯁꯤꯅ ꯉꯥꯡꯅꯤꯡꯗ꯭ꯔꯦ ꯑꯝꯇ ꯍꯨꯃꯥꯡ ꯍꯟꯖꯤꯟꯗ꯭ꯔꯦꯕ ꯆꯤꯡ ꯀꯥꯔꯨꯕꯅꯦ
ꯎꯝ ꯀꯅꯥ ꯀꯅꯥ ꯀꯥꯝꯃꯤꯟꯅꯔꯨꯏꯅꯣ
ꯅꯥꯎꯄꯥꯅꯤ ꯇꯧꯔꯒ ꯑꯉꯥꯡꯅꯦ ꯑꯗꯒꯤ ꯑꯀꯥꯁꯅꯦ ꯑꯗꯒꯤ ꯙꯕꯥꯥꯁꯁꯨ ꯂꯥꯛꯑꯦ ꯑꯗꯨꯒ ꯆꯤꯡꯗ ꯀꯥꯔꯨꯕ ꯑꯗꯨ ꯆꯤꯅꯤ ꯆꯝꯄ꯭ꯔꯥ ꯍꯦꯛꯂꯛꯑꯦ ꯆꯤꯅꯤ ꯆꯝꯄ꯭ꯔꯥꯗ ꯅꯍꯥꯟꯈꯩꯗꯤ ꯃꯅꯝꯗꯣ ꯈꯪꯗꯕꯅꯦ ꯉꯁꯤ ꯊꯥꯠꯇꯣꯛꯄꯗ ꯉꯥꯏꯔꯝꯕꯒꯤ ꯈꯔ ꯋꯥꯎꯔꯤ ꯋꯥꯎꯔꯤꯒ ꯇꯧꯕꯗꯨꯗ ꯃꯅꯝꯗꯤ ꯌꯥꯝ ꯅꯨꯡꯁꯤꯕ ꯍꯥꯏꯇꯥꯔꯦ ꯑꯩꯅ ꯅꯍꯥꯟ ꯆꯤꯅꯤ ꯆꯝꯄ꯭ꯔꯥ ꯃꯅꯝ ꯅꯝꯃꯦ ꯍꯥꯏ ꯅꯝꯃꯤ ꯍꯥꯏꯁꯤꯦ ꯀꯩꯗ ꯅꯝꯃꯤꯅꯣ ꯈꯪꯗꯕ ꯉꯁꯤꯗꯤ ꯌꯦꯡꯀꯥꯟꯗ ꯌꯥꯝ ꯅꯨꯡꯁꯤ ꯂꯩꯔꯝꯃꯦ ꯑꯩ ꯅꯍꯥꯟꯈꯩꯗ ꯑꯗꯨꯝ ꯅꯝꯕꯗ ꯁꯨꯝ ꯅꯝꯗꯕ ꯉꯁꯤꯗꯤ ꯆꯠ
ꯅꯨꯡꯁꯤꯕꯅꯦ ꯑꯩꯈꯣꯏꯒꯤꯅꯦ ꯎ ꯂꯐꯣꯏ ꯑꯃ ꯆꯄ꯭ꯔꯥꯛ ꯀꯣꯂꯥꯒꯤ ꯃꯅ ꯑꯃꯨꯛ ꯍꯥꯏꯐꯦꯠꯐꯦꯠ ꯇꯧꯔꯒꯅꯦ ꯃꯅꯝ ꯅꯨꯡꯁꯤꯕꯅ ꯌꯥꯝꯅ ꯌꯦꯜꯂꯣ ꯍꯥꯏꯐꯦꯠ ꯆꯪꯉꯕ ꯅꯪꯒꯤꯗꯣ ꯍꯪꯒꯄꯥꯟ ꯑꯗꯨꯅꯅꯤ ꯍꯪꯒꯄꯥꯟ ꯆꯪꯉꯗꯤ ꯃꯅꯝ ꯁꯦꯒꯥꯏꯔꯛꯑꯕꯅꯤ ꯅꯨꯡꯔꯕꯅꯦ ꯁꯪ ꯇꯨ ꯁꯪꯂꯤꯉꯥꯏꯗ ꯅꯝꯗꯕꯅꯦꯕ ꯆꯤꯅꯤ ꯆꯝꯄ꯭ꯔꯥ ꯃꯅꯥ ꯅꯨꯡꯁꯤꯕꯅꯤ ꯀꯩꯅꯣ ꯆꯤꯅꯤ ꯆꯝꯄ꯭ꯔꯥꯒꯤ ꯃꯅꯝ ꯍꯥꯏꯅꯔꯤꯅꯤ ꯀꯩꯅꯣ ꯅꯨꯡꯁꯤꯕꯗ
ꯃꯥꯁꯤꯗꯤ ꯏꯁꯤꯡ ꯏꯁꯤꯡꯒꯨꯝꯕ ꯇꯤꯡꯉ ꯊꯝꯃꯗꯤꯕ ꯅꯃꯅꯝ ꯍꯦꯟꯅ ꯅꯩꯊꯣꯛꯄ ꯃꯥꯜꯂꯦ
ꯁꯨꯝ ꯃꯣꯏ ꯃꯨꯟꯗꯕꯒꯗꯣ ꯇꯤꯡꯅꯕꯅꯦ ꯍꯩꯖꯤꯡ ꯐꯥꯗꯕꯒꯗꯣ ꯑꯗꯨ ꯀꯩꯁꯨ ꯇꯧꯗꯕꯅꯤꯅ ꯈꯨꯨꯏꯔꯒꯁꯨ ꯑꯗꯨꯝ ꯃꯅꯝꯕꯨꯗꯤ ꯈꯔꯕꯨꯗꯤ ꯊꯣꯛꯄꯅꯦ ꯃꯥꯁꯦ ꯍꯩꯖꯤꯡ ꯐꯥꯅꯕꯅꯤ ꯀꯥꯏꯅꯀꯣ ꯃꯌꯥꯝꯅ ꯍꯦꯛꯑꯒ ꯏꯁꯤꯡꯗꯒ ꯇꯤꯡꯅꯕꯅꯦꯕ ꯑꯗꯨ ꯀꯩꯁꯨ ꯐꯒꯠꯂꯛꯇꯕꯅꯦꯕ
ꯅꯍꯥꯟꯈꯩ ꯍꯦꯛꯄ ꯁꯟꯇ꯭ꯔꯤ ꯁꯟꯇ꯭ꯔꯤ ꯁꯪꯕ ꯁꯤꯗ ꯑꯃꯨꯛ ꯍꯥꯏꯕꯤꯌꯨ ꯄꯟ ꯆꯥꯪꯉꯒ ꯃꯟꯅꯂꯃꯦ ꯑꯗꯨꯗꯤ
ꯑꯩꯁꯦ ꯗꯥꯎꯗꯤ ꯌꯥꯝ ꯌꯥꯗꯦ ꯉꯥꯏꯍꯥꯛꯃꯨꯛ ꯅꯣꯏꯗ ꯆꯤꯡ ꯀꯥꯖꯒꯦꯅ ꯂꯥꯛꯄ ꯅꯨꯃꯤꯠꯇꯨꯅ ꯀꯥ ꯐꯪꯗ꯭ꯔ ꯑꯗꯒꯤꯗꯤ ꯁꯨ ꯀꯥ ꯀꯥꯈꯤꯗ꯭ꯔꯦ ꯃꯇꯦꯛ ꯑꯃꯇ ꯀꯥꯈꯠꯂꯨꯔꯒ ꯑꯗꯨꯝ ꯇꯣꯛꯑꯗꯥꯃꯏꯅ ꯑꯩꯈꯣꯏ ꯌꯥꯔꯝꯗꯕꯒꯤ ꯕꯜꯂ ꯀꯩꯅꯣꯝ ꯇꯧꯔꯝ ꯗꯥꯏꯅꯦ ꯑꯩꯈꯣꯏ ꯉꯥꯍꯃꯨꯛ ꯑꯩꯈꯣꯏ ꯑꯩꯈꯣꯏ ꯏꯃꯨꯡ ꯃꯅꯨꯡ ꯄꯨꯂꯞ ꯂꯥꯛꯄ ꯀꯥꯟꯗ ꯆꯤꯡ ꯀꯥꯟꯅꯗꯦꯅ ꯇꯧꯔꯒ ꯀꯥ ꯌꯥꯗꯕꯗꯣ
ꯀꯧꯒ꯭ꯔꯦ
ꯑꯁ ꯅꯣꯏ ꯑꯉꯥꯡꯈꯩ ꯃꯌꯥꯝꯒ ꯇꯧꯔ ꯆꯠꯂꯒ ꯑꯩꯈꯣꯏꯒꯤ ꯃꯧꯅꯥꯎ ꯍꯣꯏ ꯀꯔꯤ ꯃꯌꯥꯝ ꯑꯃ ꯌꯥꯎꯕꯗꯣ ꯚꯕꯌꯥꯏꯒ ꯌꯥꯎꯕꯗꯣ
ꯑꯣꯏ
ꯅꯣꯏꯗ ꯆꯥꯛꯆꯕ ꯅꯨꯃꯤꯠꯇꯣ ꯀꯥꯕ ꯐꯪꯗ꯭ꯔꯅ ꯇꯣꯛꯈ꯭ꯔꯕꯅꯤ ꯅꯣꯏ ꯆꯤꯡꯗꯣ ꯑꯃꯨꯛꯇꯅ ꯀꯥꯅꯤꯡꯕ ꯃꯁꯛ ꯌꯥꯝ ꯐꯖꯩꯌꯦꯕ ꯅꯛꯅ ꯂꯩꯕꯅꯤ ꯅꯣꯏ ꯍꯧꯖꯤꯛꯇꯤ ꯑꯗꯨꯝꯤ ꯍꯥꯡꯈ꯭ꯔꯕ ꯑꯗꯨꯝ ꯀꯥꯕ ꯌꯥꯕ꯭ꯔꯕ
ꯌꯥꯏꯗ ꯅꯨꯪꯗꯕꯨ ꯀꯥꯏꯅꯁꯨ ꯀꯥꯏꯅꯗꯦ
ꯀꯩꯅꯣꯒꯣ ꯀꯩꯌ ꯀꯣ ꯂꯩ ꯁꯨ ꯊꯥꯔꯤꯕ ꯈꯣꯠꯂꯤꯕ ꯃꯌꯥꯝꯗꯣ ꯌꯦꯡꯕꯒꯤ ꯄꯩꯁꯥ ꯂꯧꯗ꯭ꯔꯕ ꯇꯤꯀꯦꯠ
ꯈꯣꯡꯁꯤꯗ ꯑꯗꯨꯝ ꯌꯦꯡꯕ ꯃꯤ ꯂꯥꯛꯄ ꯑꯗꯨꯝ ꯕꯁꯀꯨꯝꯕ ꯀꯩꯒꯨꯝꯕ ꯂꯥꯛꯄ ꯃꯤ ꯂꯥꯛꯄꯒꯤ ꯂꯧꯁꯨ ꯂꯧꯕꯅꯤꯁꯦ
ꯑꯗꯨꯒ ꯅꯣꯏ ꯑꯗꯥꯋꯥꯏ ꯂꯩꯀꯥꯏꯗ ꯀꯥꯈꯠꯄꯗꯤ ꯀꯩꯝ ꯇꯧꯗꯕ
ꯀꯛꯆꯤꯡ ꯃꯆꯥ ꯀꯥꯔꯗꯤ ꯂꯧꯗꯣꯏꯗ ꯑꯩꯈꯣꯏꯆꯤꯒꯤ ꯂꯝ ꯂꯝꯒꯤ ꯃꯤ ꯀꯥꯔꯗꯤ
ꯎꯝ
ꯃꯤ ꯈꯨꯜ ꯂꯥꯛꯄ ꯂꯧꯕ
ꯎꯝ ꯑꯗꯨꯅꯤ ꯑꯩ ꯅꯣꯏ ꯅꯨꯡꯇꯤꯒꯤ ꯆꯤꯡ ꯀꯥꯏ ꯍꯥꯏꯕꯗꯨꯗ ꯅꯗꯤ ꯆꯤꯡ ꯀꯥꯕꯅꯤꯅꯅ ꯐꯪꯒꯅꯤ ꯀꯠꯂꯝꯃꯅꯤ ꯈꯕꯣꯡ ꯑꯗꯨ
ꯀꯟꯕꯗ ꯂꯣꯏꯔꯦ ꯅꯨꯡ ꯊꯥꯡꯒꯠ ꯌꯥꯔꯅꯤ
ꯍꯨꯝ ꯍꯨꯝ ꯌꯣꯠꯀ ꯊꯥꯡꯒꯠꯇ꯭ꯔꯁꯨ ꯌꯥꯔꯦ ꯅꯣꯏꯗꯤ ꯃꯌꯥꯝ ꯌꯣꯠ ꯁꯥꯟꯅ ꯆꯠꯂꯤꯁꯦ ꯄꯩꯁꯥ ꯇꯤꯡ ꯇꯤꯡꯗꯅ ꯆꯠꯇ꯭ꯔꯁꯨ ꯌꯥꯔꯦ ꯐꯣꯟꯒꯁꯦ ꯄꯨꯂꯞ ꯅꯨ ꯄꯤ ꯍꯦ ꯍꯨꯃꯥꯡ ꯑꯣꯔꯣ ꯑꯣꯔꯤ ꯇꯥꯔꯦ ꯎꯝ ꯌꯣꯠ ꯁꯥꯟꯅ ꯆꯠꯅꯤꯡꯉꯤꯔꯕ
ꯅꯪ ꯃꯇꯝ ꯂꯩꯇꯦꯗ
ꯑꯗꯨꯅꯤ ꯉꯍꯥꯟꯋꯥꯏ ꯅꯪꯅ ꯍꯣꯁꯇꯦꯜꯗ ꯂꯩꯔꯤꯉꯩꯗ ꯑꯣꯏꯇꯥꯔꯗꯤ ꯐꯕ꯭ꯔ ꯑꯗꯨꯗꯣ ꯅꯣꯏ ꯍꯟꯗꯛꯀꯤ ꯀꯩꯅꯣ ꯖꯦꯅꯤꯝꯁꯀꯤꯔ ꯊꯕꯛ ꯃꯌꯥꯝ ꯀꯧꯏ ꯑꯗꯨꯗꯣ ꯏꯃꯥꯟꯅꯕꯅ ꯍꯧꯖꯤꯛꯇ ꯑꯩꯉꯣꯟꯗ ꯃꯥꯒꯤ ꯀꯩꯅꯣꯗꯣ ꯊꯥꯒꯠꯂꯛꯑꯦ ꯁꯤꯁꯦ ꯅꯪ ꯊꯥꯗ꯭ꯔꯅ ꯍꯪꯉꯤ ꯑꯩꯉꯣꯟꯗ ꯑꯩꯅ ꯊꯥꯗꯦꯗ ꯍꯥꯏ ꯅꯦ ꯑꯩꯉꯣꯟꯗ ꯍꯧꯖꯤꯛꯀꯤ ꯐꯣꯝꯗꯨꯕꯨꯗꯤ ꯃꯥꯅ ꯊꯥꯔꯛꯄꯩꯗꯤ ꯌꯥꯎꯔꯤꯌꯦ ꯄꯣꯁ ꯀꯩꯀꯥꯗꯨꯗꯤ ꯌꯥꯝꯗꯕ ꯃꯥꯜꯂꯦ ꯑꯃ ꯀꯧꯕ ꯑꯅꯤ ꯀꯧꯕ ꯑꯃ ꯀꯧꯕ ꯑꯍꯨꯝ ꯀꯧꯕ ꯏꯌꯥꯎ ꯋꯥꯡ ꯌꯥꯝ ꯌꯥꯝ ꯃꯥꯜꯂꯦ ꯍꯥꯥ ꯑꯩ ꯍꯣꯔꯦꯟ ꯋꯥꯔꯤ ꯁꯥꯟꯅ ꯂꯣꯏꯔꯀꯥꯟꯗ ꯊꯥꯔꯛꯀꯦ ꯋꯥꯆꯞꯇ
ꯍꯥꯥ
ꯇꯥꯗ꯭ꯔꯦ ꯅꯪꯒꯤ ꯅꯦꯠꯋꯥꯛꯇꯣ ꯐꯖꯅ
ꯑꯩꯗꯤ ꯇꯥꯏꯌꯦ ꯅꯪꯅ ꯉꯥꯡꯕꯗꯣ
ꯅꯪ ꯑꯗꯨꯞꯄꯠ ꯇꯠꯂꯦꯕ ꯅꯦꯋꯥꯥꯛ ꯐꯪꯗꯕ ꯖꯒꯥ ꯂꯩꯔꯝ ꯃꯥꯏꯅ
ꯑꯦ ꯂꯩꯇꯦꯗ ꯑꯩꯒꯤ ꯐꯝꯒ ꯑꯩꯒꯤ ꯀꯥꯗꯅꯤ ꯂꯩꯔꯤꯁꯦ ꯑꯣ ꯍꯧꯖꯤꯛꯀꯤ ꯊꯕꯛ ꯊꯕꯛ ꯀꯧꯕꯒꯤ ꯃꯥꯒꯤ ꯀꯩꯅꯣꯗꯣ ꯎꯝ ꯐꯣꯝꯗꯣ ꯑꯩ ꯊꯥꯔꯛꯀꯦ ꯍꯥꯏꯕꯅꯤꯗ ꯌꯦꯡꯉꯣ ꯍꯥꯏꯕꯗꯨꯒ ꯇꯥꯗꯕ꯭ꯔꯣꯁꯤꯖꯨ ꯑꯗꯨꯗꯤ ꯅꯪ ꯌꯦꯡꯖꯔꯣꯃꯤ ꯑꯩꯅ ꯊꯥꯔꯛꯀꯦ ꯑꯗꯨꯒ ꯌꯦꯡ ꯖꯂꯣ ꯍꯥꯏꯔꯒ
ꯅꯪꯅ ꯊꯥꯕ ꯌꯥꯕ ꯌꯥꯎꯕ꯭ꯔꯥ ꯍꯪꯕꯅꯤꯗ
ꯑꯗꯨ ꯑꯩꯁꯨ ꯃꯨꯟꯅ ꯌꯦꯡꯗꯦꯕ ꯑꯩꯅ ꯅꯪ ꯅꯪ ꯊꯥꯕ꯭ꯔꯥ ꯍꯪꯉꯨꯕꯗꯨꯗ ꯑꯩ ꯅꯪ ꯊꯥꯗꯕꯅꯤꯗ ꯍꯥꯏꯈꯤꯕꯅꯦꯕ ꯗꯨꯅ ꯑꯩꯅ ꯀꯣꯟꯅ ꯌꯦꯡꯉꯒꯦꯅ ꯑꯩꯁꯨ ꯇꯥꯏꯃꯤꯡꯗꯨꯗ ꯀꯩꯅꯣ ꯇꯧꯔꯤꯕ ꯁꯥꯟꯅꯕ ꯍꯧꯖꯤꯜꯂꯨꯔꯦꯕ ꯎ ꯀꯩ ꯈꯨꯁꯥꯅꯣꯁꯤꯕꯣ ꯄꯨꯂꯨꯞ ꯂꯨꯞꯄꯦꯃꯤ ꯇꯥꯋꯦꯜꯒꯁꯦ ꯂꯣꯏ ꯂꯨꯞꯄꯦ ꯇꯩꯊꯣꯛꯄꯗ ꯐꯗꯤꯒꯁꯦ ꯀꯩꯀꯩ ꯉꯥꯔꯧ ꯅꯨꯡꯉꯧ ꯀꯩꯀꯩ ꯇꯧꯈ꯭ꯔꯒꯦ
ꯀꯥꯔꯣꯟ ꯑꯈꯥꯕꯤꯗꯣ ꯉꯧꯒꯦ ꯇꯧꯕꯅꯦ ꯈꯔ ꯈꯥꯕ ꯆꯥꯗꯕ ꯀꯨꯏꯔꯦꯅ
ꯑꯁ ꯆꯥꯅꯤꯡꯉꯦ ꯕꯣ ꯑꯩꯗꯤ ꯌꯥꯝꯅ ꯑꯩ ꯀꯂꯣꯟ ꯑꯈꯥꯕꯤ ꯌꯥꯝ ꯄꯥꯝꯃꯦ ꯑꯁꯦꯡꯕ ꯑꯩꯗꯤ ꯀꯂꯣ ꯑꯈꯥꯕꯤ ꯅꯪꯁꯨ ꯑꯈꯥꯡꯒꯤꯗꯨꯗꯤ ꯀꯥꯔꯣꯟ ꯑꯈꯥꯕꯤ ꯑꯩꯗꯤ ꯌꯥꯝ ꯄꯥꯝꯃꯤꯅ ꯑꯗꯨꯕꯨ ꯅꯣꯏ ꯃꯣꯔꯣꯛꯀ ꯃꯦꯠꯁꯜꯂ ꯆꯥꯕꯗꯨꯗꯤ ꯌꯥꯝ ꯍꯩꯅꯗꯦꯀꯣ ꯑꯗꯨꯝꯕꯗꯤ ꯑꯩ ꯑꯩꯗꯤ ꯇꯥꯎꯔꯒ ꯆꯥꯕ ꯌꯥꯝ ꯆꯥꯅꯤꯡꯉꯦ ꯀꯥꯔꯣ ꯑꯈꯥꯕꯤ ꯎꯝ ꯍꯥꯎꯕꯅꯦ ꯑꯝ ꯇꯧꯔ ꯈꯥꯖꯤ ꯆꯥꯕ ꯈꯥꯃꯦꯟ ꯑꯈꯥꯕꯤ ꯆꯥꯅꯤꯡꯉꯤ ꯀꯥꯔꯣꯟ ꯑꯈꯥꯕꯤ ꯈꯥꯃꯦꯟ ꯑꯈꯥꯕꯤꯁꯦ ꯅꯣꯡꯃꯃꯅꯦ ꯏꯃꯥꯟꯅꯕꯩ ꯃꯌꯨꯝꯗꯅꯦ ꯄꯥꯛꯅꯝ ꯅꯝꯕꯗꯅꯦ ꯀꯥꯔꯣ ꯈꯥꯃꯦꯟ ꯑꯈꯥꯕꯤꯁꯦ ꯍꯥꯞꯄ ꯅꯝꯃꯝꯕꯥꯎꯗ ꯑꯗꯨꯕꯨ ꯍꯥꯎ ꯂꯩꯔꯝꯕꯥꯎꯅꯦꯗ ꯖꯥꯠ ꯖꯥꯠꯅꯦ ꯍꯧꯖꯤꯛ ꯀꯥꯟꯖꯦ ꯄꯥꯛꯅꯝꯗꯒꯗꯤ ꯈꯥꯃꯦꯟ ꯑꯈꯥꯒꯤ ꯍꯥꯞꯄꯁꯤꯗꯤ ꯊꯦꯡꯅꯗ꯭ꯔꯤ ꯍꯥꯕ ꯑꯍꯥꯥꯟꯕꯅꯦ ꯑꯩ ꯆꯥꯏꯗꯣ ꯑꯩꯅ ꯅꯣꯡꯃꯃꯨꯛ ꯑꯩꯈꯣꯏ ꯌꯨꯝꯗ ꯃꯨꯛ ꯈꯥꯃꯦꯟ ꯑꯈꯥꯕꯤꯗꯣ ꯌꯥꯝ ꯍꯥꯞꯄꯗꯤ ꯑꯩꯈꯣꯏ ꯗꯥ ꯈꯪꯅꯤꯅ ꯅꯥꯀꯟ ꯑꯃꯗ ꯇꯣꯠꯂꯒ ꯑꯩꯒꯤ ꯇꯣꯉꯥꯟꯅ ꯍꯥꯞ ꯄꯒ ꯅꯝꯍꯟꯂꯗꯤ ꯑꯗꯨꯝ ꯍꯥꯎꯋꯦ ꯑꯗꯨꯁꯨ
ꯎꯝ ꯐꯔꯦ ꯌꯥꯔꯦ ꯂꯩꯔꯣ ꯊꯝꯃꯒꯦ
ꯍꯣꯏ ꯍꯣꯏ ꯑꯩ ꯍꯧꯖꯤꯛ ꯀꯩꯅꯣꯗ ꯊꯥꯕꯤꯔꯛꯑꯒꯦ
ꯎꯝ ꯊꯦꯝꯃꯦ ꯊꯦꯝꯃꯦ ꯀꯩꯅꯣ